ꯇꯥꯔꯕꯣ
ꯑꯣ ꯇꯥꯔꯦ ꯇꯔꯦ
ꯀꯗꯧꯔꯃꯤꯅꯣ
ꯇꯣꯛꯑꯒꯅꯦ ꯅꯨꯡꯁꯥ ꯁꯥꯕꯁꯤꯗ ꯐꯦꯟ ꯊꯥꯔꯒ ꯉꯍꯥꯛꯇ ꯏꯪꯍꯟꯒꯦꯅ ꯍꯤꯞꯄꯝꯕꯅꯤ
ꯑꯩꯗꯤ ꯍꯩꯅꯧ ꯀ ꯆꯥꯅꯤꯡꯉ
ꯅꯨꯡꯁꯥ ꯁꯥꯕꯁꯤꯗ ꯍꯩ ꯑꯃꯨꯛ ꯆꯥꯅꯤꯡꯉꯛꯏꯕ
ꯎꯝ ꯑꯗꯩ ꯅꯥꯠꯇꯣꯁꯤꯅ ꯈꯣꯀꯥ ꯈꯣꯀꯥꯥꯁ ꯇꯧꯔꯤꯕ
ꯐꯥꯕꯅꯤꯅ ꯑꯗꯨꯅꯦ ꯍꯩ ꯔꯥ ꯆꯥꯕ ꯈꯣꯠꯄꯗꯣ ꯌꯦꯡ ꯌꯦꯡ ꯆꯥꯎꯥꯛ ꯃꯤ ꯌꯥꯝꯅ ꯅꯦ ꯂꯩꯔꯒ ꯆꯥꯕꯕꯨꯗꯤ ꯎꯝ ꯂꯩꯔꯒ ꯆꯥꯕꯕꯨꯗꯤꯅꯦ ꯑꯄꯥ ꯍꯦꯛꯑ ꯆꯥꯕꯗꯨꯅꯅꯦ ꯐꯩ ꯑꯗꯨꯃꯥꯏꯅ ꯆꯥꯒꯦ ꯍꯥꯏꯔꯒꯅ ꯆ ꯕꯖꯥꯔ ꯀꯩꯊꯦꯜꯗꯒꯤ ꯈ ꯂꯩꯔꯨꯅꯦ ꯀꯗ ꯀ ꯂꯩ ꯑꯣ ꯍꯤꯗꯥꯛ ꯀꯥꯞꯄꯄꯤ ꯍꯥꯏ
ꯀꯔꯤꯅꯣ ꯍꯥꯏꯕ ꯍꯤꯗꯥꯛ ꯍꯤꯗꯥꯛ ꯍꯤꯗꯥꯛ ꯍꯤꯗꯥꯛ ꯀꯔꯤꯅꯣ ꯀꯗꯧꯔꯦ ꯍꯥꯏꯕꯅꯣꯕ
ꯑꯗꯨꯅꯦ ꯇꯔꯕꯀꯥꯁꯦ ꯀꯔꯤꯅꯣ ꯈꯨꯊꯨꯝ ꯆꯥꯗꯅ ꯊꯨꯝꯃꯦ ꯍꯥꯏꯕ
ꯈꯪꯗꯦ ꯀꯔꯤꯅꯣ ꯍꯧꯖꯤꯛꯀꯤ ꯃꯇꯝꯁꯦ ꯃꯇꯝ ꯑꯃ ꯑꯣꯏꯔꯦ ꯊꯥꯏꯅꯒꯤ ꯃꯥꯒꯤ ꯃꯥꯒꯤ ꯃꯇꯝ ꯎꯝ ꯃꯇꯝ ꯃꯇꯝꯗ ꯌꯨꯠ ꯄꯨꯊꯣꯛꯄ ꯌꯣꯟꯕꯗ ꯑꯗꯣ ꯑꯗꯨ ꯑꯣꯏꯗ꯭ꯔꯦꯕ ꯃꯇꯝ ꯅꯥꯏꯗꯉꯩ ꯂꯣꯏ ꯐꯪꯉꯦ ꯄꯣꯠꯁꯦ ꯄꯩꯁꯥ ꯋꯥꯗ ꯉꯥꯏꯌꯦ ꯐꯪꯗꯕ ꯂꯩꯇꯅꯦ ꯃꯅꯥ ꯃꯁꯤꯡ ꯆꯥꯅꯤꯡꯕ ꯎꯍꯩ ꯋꯥꯍꯩ ꯆꯥꯅꯤꯡꯕꯁꯦ ꯇꯧꯗ꯭ꯔꯣ ꯃꯇꯝ ꯅꯠꯇ꯭ꯔꯁꯨ ꯁꯨ ꯑꯗꯨꯝ ꯍꯩꯅꯧꯒꯁꯤ ꯑꯗꯨꯝ ꯆꯥꯒꯦ ꯐꯪꯉꯦꯕ
ꯃꯥꯅꯦ ꯃꯥꯅꯦ
ꯑꯗꯨꯅ ꯃꯣꯏꯅ ꯍꯤꯗꯥꯛ ꯆꯥꯁꯤꯜꯂꯒ ꯀꯌꯥꯝ ꯀꯨꯏꯅ ꯅꯝꯃꯒ ꯀꯩꯗꯧꯔꯒ ꯄꯨꯊꯣꯛꯂ ꯌꯣꯜꯂꯤꯕꯅꯣꯁꯨ ꯈꯪꯗꯦ ꯆꯤꯟꯖꯥꯛꯁꯤꯅꯅꯦ ꯒ꯭ꯌꯥꯟ ꯇ ꯇꯥꯗꯗꯤ ꯆꯨꯖꯥꯛꯀꯥꯁꯤꯅ ꯁ꯭ꯋꯏꯠ ꯀ꯭ꯔꯣꯟ ꯀꯥꯏꯗꯅ ꯇꯧꯗꯅ ꯊꯨꯝꯕꯅ ꯀꯔꯤꯅꯣ ꯈꯪꯗꯦ ꯆꯤꯅꯤꯕꯨ ꯀꯥꯞꯁꯤꯟꯕꯔꯥ ꯉꯥꯛꯇ ꯉꯥꯏꯈꯔꯦ ꯍꯧꯖꯤꯛꯁꯦ ꯍꯥꯏ ꯅ ꯑꯩꯈꯣꯏꯒꯤ ꯃꯩꯇꯩ ꯆꯨꯖꯥꯛ ꯆꯥꯟꯅꯔꯝꯕꯗꯨꯗꯨꯕꯨ ꯀꯌꯥꯕꯨ ꯊꯣꯛ
ꯀꯃꯥꯏꯅ ꯇꯧꯗꯣꯏꯅꯣ ꯐꯣꯟ ꯑꯃ ꯂꯥꯛꯁꯜꯂꯦ ꯄꯥꯏ ꯌꯥꯗꯖꯥꯠꯂꯣ
ꯍꯪ ꯗꯦ ꯀ ꯊꯥꯏ ꯇꯣ
ꯄꯤꯊꯛꯄ ꯍꯥꯏꯁꯦ ꯑꯃꯨꯛ ꯀꯣꯂꯦꯖꯀꯤ ꯑꯣꯖꯥ ꯑꯣꯏꯕꯩ ꯅꯤꯅꯦ ꯁꯅꯥꯕꯨ ꯍꯧꯗ ꯉꯥꯏꯅꯤ ꯑꯊ ꯀꯣꯏ ꯇꯣꯗꯅꯤꯁꯤ ꯄꯣ
ꯑꯗꯨꯝ ꯈꯤꯍꯟꯈꯔꯣ ꯍꯣꯔꯦꯟꯦꯟ ꯇꯧꯔꯣ ꯅꯍꯥꯟ ꯅꯪꯅ ꯑꯩꯉꯣꯟꯗ ꯇꯧꯔꯛꯄꯗꯣ ꯋꯦꯇꯤꯡ ꯍꯥꯏꯕ ꯆꯥꯠꯂꯥ
ꯈꯪꯖꯩ
ꯍꯥꯏꯔꯛꯇꯔꯣ ꯑꯩꯅ ꯐꯣꯟ ꯀꯛꯊꯠꯄꯗꯣ
ꯍꯥꯏꯔꯛꯇꯦ ꯑꯗꯨꯗꯤ
ꯇꯨ ꯇꯨꯠ ꯀꯩꯝꯇ ꯇꯧꯔꯛꯇꯕ ꯑꯗꯨꯗꯤ ꯄꯥꯏꯗꯕ ꯅꯪ ꯊꯕꯛ ꯆꯪꯅꯤꯡꯗꯕꯒꯤ ꯄꯥꯏꯗꯕꯅꯦ ꯈ ꯖꯔꯦꯅꯦ
ꯅꯕ ꯍꯧꯔꯀꯥꯟꯗ ꯇꯧ ꯉꯁꯥꯏ ꯑꯩꯅ ꯁꯧꯗ ꯒ꯭ꯌꯥꯟꯒ ꯇꯥꯁꯜꯂꯛꯇꯦ ꯇꯧꯔꯤꯁꯦ ꯑ ꯁꯨꯃꯥꯏꯅ ꯐꯣꯟꯁꯦ ꯑꯇꯣꯞꯄꯒꯤ ꯄꯥꯏꯈꯠꯄ ꯌꯥꯗꯖꯥꯠꯂꯝꯂꯁꯤꯅꯤ
ꯈꯪꯗꯦ ꯃꯣꯏꯅ ꯑꯗꯨ ꯀꯩꯝꯇ ꯔꯨꯜ ꯍꯥꯏ ꯠꯇꯕꯅꯤ
ꯍꯥꯏ ꯍꯥꯏ ꯍꯥꯏꯕꯨ ꯍꯠꯇ ꯇꯧ ꯃꯥ ꯄꯥꯔꯨꯕꯗ ꯑꯗꯨꯠꯇ꯭ꯔꯥ
ꯎꯝ ꯉꯔꯥꯡꯒꯤ ꯅꯦꯠꯋꯥꯛꯁꯨꯣ ꯅꯨꯡꯉꯥꯏꯇꯕꯅ ꯉꯁꯤꯗꯤꯁꯦ ꯅꯨꯡꯉꯥꯏꯔꯦ
ꯅꯨꯡꯉꯥꯏꯔꯦ ꯃꯤꯅꯤꯠ ꯑꯍꯨꯝꯇꯪ ꯁꯥꯟꯅꯉꯥꯏ ꯃꯤꯅꯤꯠ ꯇꯔꯥꯃꯨꯛ ꯁꯨꯔꯝꯗꯥꯏꯗ ꯇꯧꯔꯗꯤ ꯐꯕ ꯑꯗꯨꯁꯨ
ꯎꯝ
ꯉ ꯇꯗ ꯑ ꯁꯅꯥꯕꯕ ꯁꯅ ꯑ ꯍꯦꯟ ꯂꯣꯏꯔꯦ ꯇꯧꯔꯒꯦ ꯑꯩ ꯑꯗꯨꯝ ꯑꯦꯛꯖꯥꯝ ꯄꯦꯄꯔ ꯌꯦꯡꯕ ꯑꯗꯨꯗꯨꯒꯤ ꯏꯁꯀꯨꯇꯤꯅꯤ ꯇꯧꯁꯦ ꯐ꯭ꯔꯥꯏꯗꯦ ꯁꯦꯇꯔꯗꯦ ꯍꯥꯏꯈꯤꯕꯅꯦꯕ
ꯎꯝ
ꯄꯥꯎ ꯍꯥꯏꯔꯛꯀꯦ ꯍꯥꯏꯔꯛꯄꯅꯦꯕꯁ ꯑꯗꯨꯒꯤ ꯍꯔꯛꯇꯔꯥ ꯌꯦꯟꯗꯗ꯭ꯔꯦ ꯇꯧꯔꯤ ꯊ ꯀꯧꯁꯤ
ꯃꯅꯤ ꯊꯕ ꯅꯒ ꯆꯤꯟ ꯃꯅꯤꯦ ꯁꯥꯥꯟꯅꯒ ꯁꯥꯒꯠꯂꯛꯄꯅꯦ ꯌꯥꯥꯡ ꯆꯥꯅꯤꯡꯕ ꯑꯝꯇ ꯍꯦꯛ ꯂꯩꯇꯦ
ꯃꯥꯅꯤ ꯃꯥꯅꯤ ꯏꯟꯖꯥꯅꯤ ꯆꯥꯔꯣ ꯆꯥꯔ ꯌꯥꯝ ꯑꯇ ꯍꯥꯎꯗ꯭ꯔꯦ
ꯍꯥꯎꯇꯦ ꯆꯥꯛ ꯆꯥꯁꯨ ꯌꯥꯗ꯭ꯕ ꯅꯨꯡꯁꯥ ꯁꯥꯒꯠꯂꯛꯄꯅꯤꯅ ꯑꯗꯨꯕꯨ ꯀꯥꯡꯁꯣꯏ ꯅꯨꯡꯁꯣꯏ ꯈꯔ ꯑꯆꯝꯕ ꯆꯥꯕꯅꯗꯤ ꯅꯨꯡꯉꯥꯏ ꯊꯥꯎ ꯊꯨꯝ ꯎꯝ ꯊꯥꯎ ꯊꯨꯝ ꯌꯥꯎꯕ ꯄꯠ ꯆꯩ ꯀꯌꯥ ꯇꯥꯅꯤꯗꯤꯦ
ꯑꯐꯨꯠꯀꯁꯤꯅ ꯍꯥꯎꯁꯤ ꯍꯥꯎꯁꯦ
ꯑꯗꯨꯅꯦ ꯀꯥꯡꯁꯣꯏ ꯑꯃ ꯊꯣꯡꯉꯒ ꯃꯣꯔꯣꯛ ꯑꯃ ꯃꯦꯜꯂꯒꯀꯣ
ꯎꯝ
ꯍꯥꯎ ꯆꯝꯐꯨꯠ ꯍꯥꯏꯔꯒ ꯏꯕꯦꯝꯃ ꯑꯩꯗꯤ ꯅꯍꯥꯟ ꯀꯩꯊꯦꯜꯗꯒꯤ ꯀꯩꯅꯣꯗꯣ ꯇꯣꯔꯣꯕꯣꯠ ꯅꯠꯇꯦ ꯈꯣꯡꯗ꯭ꯔꯨꯝꯗꯣ ꯂꯩ ꯂꯩ ꯄꯤꯛꯇꯛ ꯑꯩꯅꯗꯤ ꯃꯥꯗꯣ ꯅꯧ ꯅ ꯍꯒꯅꯤ ꯆꯝꯐꯨꯠ ꯆꯥꯕ ꯑꯗꯨꯣ ꯑꯅꯧꯕꯗꯨꯅ ꯌꯦꯟꯁꯥꯡ ꯀꯇꯤ ꯆꯥꯅꯤꯡ ꯗꯦꯕ ꯣ ꯀꯩꯅꯣꯁꯦ ꯈꯣꯡ ꯨꯝꯖꯦ
ꯎꯝ
ꯑꯗꯨꯒꯗꯤꯅꯦ ꯅꯪꯕꯨ ꯀꯃꯥꯏꯅ ꯇꯧꯅꯤꯣ ꯍꯤꯗꯥꯛ ꯀꯥꯞꯁꯤꯜꯂꯛꯑꯒ ꯅꯨꯃꯤꯠ ꯁꯨꯗ꯭ꯔꯤꯉꯩꯗ ꯌꯣꯜꯂꯦꯔ ꯈꯪꯗꯦꯅꯦ ꯄꯤꯛ ꯄꯤꯛꯄꯗꯨꯅ ꯅꯣꯡꯉꯥꯜꯂꯀꯥꯟꯗ ꯏꯁꯥꯡ ꯁꯥꯡꯗꯣꯛꯑꯒ ꯐꯣꯟ ꯀꯩꯅꯣꯗꯣ ꯈꯔ ꯄꯁꯤ ꯂ ꯂꯩꯔꯝꯃꯦ ꯑꯗꯨ ꯃꯣꯏꯗꯨ ꯍꯤꯗꯥꯛ ꯀꯥꯞꯄ ꯁꯣꯏꯗꯅ ꯑꯣꯏꯒꯅꯦꯕ ꯑꯗꯨ ꯑꯗꯨꯅ ꯀꯗꯅ ꯑꯩ ꯆꯥꯗ꯭ꯔꯦ ꯑꯗꯨꯝ ꯍꯨꯟꯗꯣꯛꯈ꯭ꯔꯦ ꯑꯗ ꯀꯩꯊꯦꯜ ꯆꯠꯄꯗ ꯅꯨꯄꯤꯗꯣ ꯑꯝꯇ ꯊꯦꯡꯅꯔꯗꯤ ꯃꯗꯨ ꯌꯣꯟꯕ ꯍꯥꯏꯒꯦ ꯇꯧꯕꯅꯤ ꯊꯦꯡꯅꯗꯦ ꯁꯤ ꯈꯨꯔꯝꯕꯟ ꯕꯩꯊꯦꯟꯗꯒꯤ ꯂꯩꯔꯛꯄ ꯑꯅꯦ
ꯎꯝ
ꯄꯠꯇꯅ ꯑꯗꯨ ꯀꯤꯗꯅ ꯇꯣꯛꯑꯦ ꯑꯗꯨ ꯑꯁ ꯈꯪꯗꯦ ꯃꯅꯥ ꯃꯁꯤꯡꯁꯦ ꯏꯪꯈꯣꯜ ꯂꯩꯔꯗꯤꯅꯦ ꯏꯁꯥꯅꯅꯦ ꯃꯈꯜ ꯁꯨꯅꯉꯩ ꯊꯥꯔꯒꯅꯦ ꯂꯩꯗꯕꯤꯗꯅꯦ ꯏꯁꯥꯒꯤ ꯍꯧꯕꯗꯨ ꯆꯥꯕꯅ ꯐꯩꯀꯣ ꯊꯥꯎ ꯊꯨꯝ ꯑꯗꯤ ꯈꯔ ꯂꯩꯔꯒ
ꯑꯁ ꯇꯜꯂꯍꯦ ꯅꯪ ꯍꯧꯖꯤꯛꯀꯤ ꯋꯥꯔꯤꯗꯨꯗꯤ ꯀꯤ ꯌꯥꯝꯅ
ꯑꯗꯨꯅꯦ ꯑꯣ ꯈꯥꯃꯦꯟ ꯀꯥꯁꯤꯟꯅꯅꯦꯔ ꯈꯪꯗꯦ ꯄꯥꯁꯤꯜꯂꯛꯑꯦ ꯃꯊꯟꯇ ꯑꯗꯨꯃꯥꯏꯅ ꯍꯥꯏꯗꯤ ꯆꯨꯝꯅ ꯑꯩꯈꯣꯏꯒꯤ ꯀꯨꯏꯅ ꯊꯝꯕꯒꯤ ꯀꯩꯅꯣ ꯇꯧꯕꯒꯤ ꯈꯨꯨꯏꯊꯕꯗꯣ ꯑꯗꯨ ꯑꯣꯏꯗꯦꯕ ꯀꯩꯒꯤꯅꯣ ꯈꯪꯗꯦꯃꯤ ꯄꯥꯠꯁꯤꯜꯂꯛꯑꯦꯕ ꯕꯔꯥ ꯕꯔꯥ
ꯑꯁ ꯑꯗꯨ ꯅꯨꯃꯤꯠꯇꯨ ꯂꯩꯔꯛꯄ ꯀ ꯆꯥꯔꯝꯃꯦ ꯈꯜꯂꯣ ꯀꯔꯤꯅꯣꯕ
ꯑꯗꯨꯅꯦ ꯑ ꯆ ꯁꯤꯅ ꯍꯌꯦꯡ ꯑꯌꯨꯛꯇ ꯐꯨꯠꯂꯒꯦꯗꯅ ꯐꯨꯠꯇꯕꯤꯗ ꯊꯝꯃꯨꯔꯦ ꯑꯗꯨꯒ ꯅꯣꯡꯉꯥꯜꯂꯛꯄ ꯑꯩꯅ ꯈꯣꯡꯗ꯭ꯔꯣꯨꯝꯁꯤꯕꯨ ꯏꯁꯥꯡ ꯁꯥꯡꯗꯣꯛꯏꯦ ꯃꯇꯣꯟꯁꯤꯁꯨ ꯀꯠꯂꯦꯅ ꯂꯨꯄꯥ ꯌꯥꯡꯈꯩ ꯂꯧꯍꯧ ꯕꯤꯅꯤꯠ ꯄꯤꯛ ꯄꯤꯛꯄꯗꯨꯗ ꯏꯟꯁꯥꯡ ꯃꯅꯥ ꯪꯉ ꯃꯅꯥ ꯃꯁꯤꯡ ꯍꯧꯖꯤꯛ ꯍꯧꯗꯦ ꯂꯦꯟꯅ ꯊꯣꯝꯗꯠꯈꯤꯗꯅ ꯑ ꯃꯅꯥ ꯃꯁꯤꯡ ꯑ ꯇ ꯀꯩꯅꯣ ꯇꯧꯗ꯭ꯔꯦ ꯑꯗꯨꯅ ꯐꯪꯅꯗꯕꯅꯤꯅ ꯇꯥꯡꯉꯤ ꯇꯧꯗꯅꯅꯦ ꯄꯥ ꯀꯨꯟꯊ꯭ꯔꯥ ꯄꯤꯒꯦꯕꯨ ꯌꯥ ꯈꯩ ꯄꯔꯝꯃꯨ ꯌꯥꯡꯈꯩ ꯄꯕꯤꯔꯝꯃꯣ ꯌꯥꯡꯈꯩ ꯂꯧꯍꯧꯒꯅꯤ ꯒ꯭ꯌꯥꯟ ꯇꯥꯗꯦ ꯇꯧꯔꯤꯁꯦ
ꯂꯨꯄꯥ ꯃꯉꯥ ꯇꯔꯥꯔꯤꯗꯦ ꯃꯣꯏꯅ ꯆꯥꯅ ꯑꯗꯨ ꯀꯥ ꯄ ꯄꯝꯃꯤ
ꯑꯗꯨꯅꯦ ꯃꯤ ꯄꯨꯝꯅꯃꯛꯁꯦ ꯍꯥꯠꯇꯣꯛꯑꯒꯦ ꯈꯜꯂꯦ ꯃꯅꯥ ꯃꯁꯤꯡ ꯌꯣꯟꯕꯤꯁꯤꯡꯁꯤ ꯇꯧꯔꯤꯁꯦ
ꯃꯥꯅꯤ ꯒ꯭ꯌꯥꯟ ꯇꯥꯔꯒ ꯑꯗꯨꯛ ꯀꯔꯤꯅꯣꯕꯨ ꯋꯥꯅꯗꯣꯏꯁꯦ
ꯑꯗꯨꯅꯦ ꯁꯧꯒ꯭ꯔꯤ ꯃꯉꯥꯏꯔꯦ ꯃꯣꯏꯅ ꯍꯤꯟꯗꯥꯛ ꯆꯥꯏꯔꯝꯃꯣꯏꯗ ꯑꯩꯁꯦ
ꯃꯥꯅꯦ ꯃꯥꯅꯦ
ꯑꯩꯅ ꯁꯨꯝ ꯈꯟꯕꯗ ꯑꯇꯩꯗꯤ
ꯀꯂꯃꯤꯗꯣ ꯀꯅꯥ ꯃꯤꯁꯨ ꯍꯜꯇ ꯐꯩ ꯍꯥꯏ
ꯍꯣꯏ ꯍꯣꯏ ꯑꯥꯗꯅꯤ ꯌꯥꯝ ꯌꯥꯎꯋꯦ ꯍꯥꯏꯌꯦ ꯀꯣꯂꯝꯅꯤꯁꯦ ꯍꯣꯏ ꯀꯣꯂꯂꯝꯅꯤꯒꯨꯝꯕ ꯀꯣꯝꯄ꯭ꯔꯦꯛꯀꯨꯝꯕ ꯁꯨꯒꯨꯝꯕꯗꯤ ꯈꯔ ꯑꯗꯨꯝꯕꯗꯣ ꯍꯥꯄꯝꯃꯣꯏꯗꯔꯥ ꯈꯜꯂꯤ ꯑꯇꯩꯗꯤ ꯂꯣꯏꯔꯦ ꯊꯥꯡꯖꯤꯡ ꯀꯥꯁꯤꯅ ꯍꯧꯖꯤꯛꯁꯦ ꯊꯥꯡꯖꯦꯡ ꯀꯥꯁꯤꯅ ꯊꯥꯡꯖꯤꯡ ꯑꯔꯨꯕꯒ ꯊꯣꯛꯑꯦ ꯍꯥꯏꯕ ꯌꯥꯝ ꯉꯟꯅ ꯀꯃꯥꯏꯅꯕꯨ ꯄꯨꯊꯣꯂꯛꯏꯅꯣ ꯈꯪꯗꯦ ꯈꯨꯄꯤꯗꯤꯩ ꯈꯔꯕꯨ ꯍꯦꯟꯒꯠꯂꯤ ꯂꯨꯄꯥ ꯑꯗꯨꯗꯕꯨ ꯂꯨꯄꯥ ꯀꯨꯟꯒꯅ ꯍꯥꯏꯅꯦ ꯄꯤꯛꯈ꯭ꯔꯕꯗꯨꯗ ꯍꯥꯡꯖꯤꯡ ꯑꯃꯗ
ꯍꯥꯏꯣꯏꯗꯤ ꯃꯇꯝ ꯆꯥꯗꯅ ꯄꯨꯊꯣꯛꯑꯒ ꯄꯩꯁꯥꯁꯨ ꯇꯥꯅ ꯇꯥꯅ ꯌꯧꯍꯧꯔꯒ ꯏꯅꯤ
ꯃꯥꯅꯦ ꯇꯧ ꯉꯝꯅꯕꯅꯦ ꯍꯣꯠꯅꯕꯗ
ꯑꯗꯨꯏ ꯀꯣꯛꯇꯅꯦꯕ ꯃꯣꯏꯅ ꯇꯧꯔꯤꯁꯦ ꯃꯤꯒꯤ ꯍꯛꯆꯥꯡ ꯐꯕ ꯐꯠꯇꯕ ꯀꯔꯤꯝꯇ ꯑꯩꯅ ꯍꯥꯏꯕꯗꯤ ꯃꯣꯏꯒꯤ ꯁꯤꯤꯗ ꯂꯩ ꯍꯩꯁꯥ ꯑꯗꯨꯣ ꯇꯟꯗ ꯄꯥꯝꯃꯨꯗ꯭ꯔꯁꯤꯅꯤ ꯍꯤꯗꯥꯛꯇꯨ ꯀꯌꯥꯝ ꯌꯥꯝ ꯃꯨꯣꯡꯡꯂꯒꯣꯏꯁꯤꯅ
ꯑꯗꯨꯅꯤ
ꯃꯣꯏ ꯀꯥꯞꯅꯕꯤꯤꯗꯇꯣ
ꯑꯥ
ꯍꯣꯡꯉꯤꯔꯥ ꯇꯥꯡꯉꯤꯔꯥ ꯇꯞ ꯇ ꯇꯥꯡꯍꯟꯒꯗꯕꯅꯤ ꯂꯩ ꯉꯝꯗꯅꯕ
ꯍꯣꯏ ꯌꯥꯝꯅꯗꯤ ꯇꯥꯡꯉꯝꯗꯧ ꯃꯥꯟꯗꯦ ꯃꯣꯏꯒꯤꯗꯣ ꯏꯁꯤꯡꯗ ꯌꯥꯜꯂꯒ ꯆꯥꯏꯕ ꯑꯃꯁꯨ ꯇꯧꯕ ꯃꯥꯜꯂꯤꯅꯦ ꯈꯪꯗꯦꯗ ꯍꯔ ꯏꯁꯦ ꯃꯅꯥ ꯃꯁꯤꯡ ꯎꯍꯩ ꯋꯥꯍꯩ ꯆꯥꯕ ꯈꯖꯤꯛ ꯄꯤꯔꯦ ꯑꯗꯨꯅ ꯏꯁꯤꯡꯗ ꯉꯥꯏꯍꯥꯛ ꯉꯥꯏꯍꯥꯛ ꯄꯨꯡꯈꯥꯏ ꯑꯃꯒꯨꯝ ꯄꯨꯡ ꯑꯃꯒꯨꯝ ꯇꯤꯡꯉꯣ ꯍꯥꯏ ꯑꯅꯦ
ꯑꯩꯈꯣꯏꯅ ꯈꯪꯕ ꯆꯤꯟꯖꯥꯛꯗꯨꯗꯤ ꯑꯗꯨꯝ ꯌꯨꯝꯗ ꯄꯥꯟꯖꯕ ꯈꯣꯠꯆꯕꯗꯨꯗꯤ ꯐꯩꯕ
ꯐꯕ ꯃꯤꯟꯅ ꯎꯕ ꯑꯗꯨꯗꯤ
ꯑꯗꯨꯅ ꯑꯗꯨ ꯅꯠꯇꯗꯤ ꯀꯥꯏꯗꯅꯣꯗ ꯍꯧꯖꯤꯛꯀꯥꯟꯁꯤ ꯀꯔꯤꯅꯣ ꯒ꯭ꯌꯥꯟ ꯇꯥꯗ꯭ꯔꯦ ꯐꯖꯅ ꯇꯧꯅꯔꯛꯑꯗꯤꯀꯣ ꯀꯨꯏꯅ ꯁ ꯍꯥꯟꯅ ꯅꯨꯡꯁꯤ ꯄꯨꯟꯁꯤ ꯅꯨꯡꯁꯥꯅ ꯂꯩꯃꯤꯟꯅꯗꯣꯏꯅꯦꯕ ꯃꯌꯥꯝꯁꯦ
ꯎꯝ ꯎꯝ
ꯑꯗꯨꯗꯣ
ꯂꯣꯏꯅ ꯍꯥꯠꯇꯣꯛꯅꯕꯒꯤ ꯐꯤꯕꯝꯅꯤ ꯇꯧꯔꯤꯁꯦ
ꯆꯜꯂꯦꯕ ꯍꯩ ꯔꯥꯗ ꯃꯅꯥ ꯃꯁꯤꯡ ꯀꯗꯥꯏꯅꯣꯉꯥꯏ ꯍꯩ ꯔꯥꯗꯁꯨ ꯑꯨꯝ ꯇꯧꯁꯜꯂꯦ ꯉꯔꯤ ꯐꯨ ꯉꯔꯤ ꯀ ꯀ ꯄꯊ ꯍꯟꯗꯕꯗꯣ ꯑꯗꯨꯝ ꯇꯧꯁꯜꯂꯑꯦ ꯀꯔꯤꯅꯣ ꯍꯥꯏꯕꯅꯤ ꯅꯪ
ꯎꯝ ꯍꯪꯦ ꯍꯧꯖꯤꯛꯀꯤ ꯃꯇꯝꯁꯦ ꯃꯇꯝ ꯑꯃ ꯑꯣꯏꯔꯤꯕ ꯑꯣ ꯍꯥꯏꯅꯦ ꯀꯤꯃ ꯎ ꯅꯠꯇ꯭ꯔꯦ
ꯎꯝ ꯎꯝ ꯒ꯭ꯌꯥꯟꯁꯦ ꯇꯥꯅꯗ꯭ꯔꯕ ꯇꯧꯅꯔꯤ ꯃꯌꯥꯝ ꯑ ꯑꯩꯗꯤ ꯈꯪꯉꯗꯦꯅ ꯃꯊꯥꯏ ꯎꯝ ꯏꯃꯥꯟꯅꯕꯤ ꯑꯩ ꯊꯝꯃꯒꯦ ꯐꯣꯟ ꯑꯃꯁꯦ
ꯑꯣ ꯍꯣ ꯍꯣꯏ ꯍꯣꯏ ꯇꯧꯔꯣ ꯇꯧꯔꯣ ꯑꯗꯨꯒꯅꯦ ꯀꯣꯟꯅ ꯑꯃꯨꯛ ꯋꯥꯔꯤ ꯋꯥꯇ ꯗ ꯁꯥꯟꯅꯔꯁꯦ ꯑꯩ ꯅꯪꯒ ꯁꯥꯟꯅꯗꯨꯕ ꯋꯥꯔꯤ ꯈꯔ ꯂꯩꯔꯤꯌꯦ ꯑꯣ ꯐꯔꯦ ꯐꯔꯦ ꯑꯥ ꯑꯥ